ꯑꯥꯎ
ꯍꯣꯏ
ꯇꯌꯦ ꯇꯌꯦ
ꯑꯣ ꯃꯤꯡꯗ ꯃꯤꯡ ꯑꯅꯤ ꯍꯥꯞꯕ꯭ꯔꯥ
ꯑꯩꯒꯤ ꯃꯤꯡ ꯀꯃꯥꯏ ꯑꯣ
ꯑꯃ ꯊꯣꯛꯄ ꯑꯗꯨꯒꯤ ꯁꯨꯝ ꯊꯃꯦꯗ
ꯆꯥꯛ ꯆꯥꯔꯕꯣ
ꯇꯔꯣ ꯂꯖꯥꯏ ꯂꯣꯣꯏꯒꯗ ꯍꯧꯅ ꯅ ꯆꯥꯔꯄ꯭ꯔ
ꯑꯩ ꯆꯥꯛ ꯆꯥꯗ꯭꯭ꯔꯔꯤ
ꯊꯉ
ꯊꯦꯡꯉꯦ ꯑꯩ ꯊꯕꯛ ꯆꯠꯈ꯭ꯔꯦ ꯉꯁꯤ ꯈꯔ ꯊꯕꯛ ꯑ ꯑꯂꯥꯞꯄ ꯆꯠꯅꯤꯡꯉꯥꯏ ꯂꯩꯕꯤꯒꯤꯀꯣ
ꯎꯝ ꯀꯗꯥꯗꯔꯥ
ꯎꯝ ꯃꯅꯤ ꯃꯅꯤꯄꯨꯔꯗꯤ ꯃꯅꯤꯄꯨꯔꯗꯅꯦ ꯑꯗꯨꯝ ꯈꯔ ꯂꯥꯞꯄꯦ ꯆꯠꯀꯗꯕꯁꯦ ꯑꯩꯈꯣꯏꯒꯤ ꯊꯕꯛꯀꯤ ꯀꯃ ꯂꯩꯇ
ꯑ ꯑ ꯑꯆꯥ ꯑꯠꯆꯥ ꯑꯆꯥ ꯑꯣ ꯑꯣ ꯑꯣ ꯌꯦꯟ ꯆꯥꯛꯇ꯭ꯔ ꯑꯗꯨ ꯑꯣꯏꯔꯁꯨ ꯆꯞ ꯆꯥꯔꯒ ꯆꯠꯄ ꯌꯥꯏꯅ
ꯍꯣꯏ ꯌꯥꯗꯤ ꯌꯥꯏ ꯑꯗꯨ ꯈꯔ ꯉꯟꯕꯒꯤꯀꯣ ꯄꯨꯡ ꯇꯔꯦꯠꯇꯅꯦ ꯑꯩ ꯊꯣꯛꯄꯗꯕ ꯑꯗꯨꯒꯤ
ꯑꯁ ꯃꯉꯥ ꯇꯔꯨ ꯇꯔꯦꯠ ꯍꯥꯏꯕꯗꯤ ꯀꯌꯥꯅꯥ ꯃꯉꯥ ꯇꯔꯨ ꯇꯔꯦꯠ ꯎ ꯎꯝ
ꯍꯣꯏ ꯂꯣꯟꯗ ꯀꯔꯤ ꯍꯥꯏꯕ꯭ꯔꯥ ꯆꯠꯅꯩ ꯍꯥꯏꯕꯗ ꯍꯣꯏ ꯍꯣꯏ
ꯆꯥꯛ ꯂꯥꯛꯑꯝꯗ꯭ꯔꯣ
ꯆꯥꯏꯗꯁꯤꯗ ꯉꯁꯥꯏ ꯕ꯭ꯔꯦꯛꯐꯥꯁ ꯆꯥꯗ ꯄꯨꯔꯥ ꯊꯥ ꯑꯅꯤ ꯆꯥꯔꯦ
ꯑꯣꯝ ꯎ ꯑꯗꯨꯗꯨꯗꯤ ꯌꯥꯒꯅꯤ ꯍꯥꯏ ꯁꯥꯔꯦ ꯑꯩꯗꯤ ꯉꯁꯤ ꯅꯣꯡꯃꯝꯒꯦꯔꯥ ꯈꯜꯂꯒ ꯑꯃꯨꯛ ꯅꯁꯥ ꯊꯣꯛꯑꯦ
ꯑꯣ ꯀꯩ ꯌꯦꯟꯖꯥꯡ ꯆꯥꯔꯒꯦ
ꯊꯥꯏꯂꯦꯟ ꯊꯝꯒ ꯍꯥ
ꯀꯒꯥꯔꯤ ꯌꯦꯟꯁꯥꯡ ꯆꯥꯔꯒꯦ
ꯉꯔꯥꯡꯒꯤ ꯏꯟꯁꯥꯡꯗ ꯂꯣꯏ ꯄꯥꯛ ꯌꯥꯕ꯭ꯔꯥ ꯈꯪꯗꯦ ꯎꯝ ꯍꯋꯥꯏ ꯑꯁꯥꯡꯕꯗꯣ ꯆꯠ ꯍꯋꯥꯏ ꯍꯋꯥꯏ ꯑꯁꯥꯡꯕ ꯍꯥꯥ
ꯃꯅꯤꯄꯨꯔꯗ ꯂꯩꯕ꯭ꯔꯥ ꯅꯠꯇ꯭ꯔꯒ
ꯃꯅꯤꯄꯨꯔꯨꯔꯅꯦ
ꯎꯝ
ꯅꯪꯁꯨ ꯃꯅꯤꯄꯨꯔꯗ ꯂꯩꯔꯝꯅꯤꯅ
ꯂꯩꯌꯦꯦ ꯃꯅꯤꯄꯨꯔꯗ
ꯑ ꯃꯅꯤꯄꯨꯔ ꯁꯤꯇꯤꯗ ꯂꯩꯕꯅꯦ
ꯎꯝ ꯃꯅꯤꯄꯨꯔ ꯍꯥꯏꯔꯁꯨ ꯀꯔꯤ ꯍꯥꯏꯕ ꯆꯤꯡꯗ ꯅꯠꯇ꯭ꯔꯒ ꯑꯩꯈꯣꯏꯁꯤ ꯏꯝꯐꯥꯜꯗ
ꯏ ꯐꯥꯎꯗ ꯏ ꯐꯥꯎꯗ
ꯑ ꯑ
ꯁꯤꯇꯤ ꯃꯆꯥꯥꯒꯂꯌꯦꯦ
ꯑꯆꯥ ꯑꯠꯆꯥ
ꯅꯪ ꯅꯪ ꯅꯪꯁꯨ ꯑꯣꯏꯔꯝꯅꯤꯀꯣ
ꯍꯣꯏ ꯍꯣꯏ ꯃꯥꯅꯦ ꯁꯤꯗ ꯁꯤꯗ ꯂꯩꯌꯦ ꯑꯩꯁꯨ
ꯑꯈꯣꯏꯁ ꯇꯗꯦꯟꯁꯅ ꯍꯣꯏ ꯏꯁꯇꯨꯗꯦꯟꯁꯤꯡꯗꯤ ꯁꯤ ꯁꯤꯇꯤ ꯃꯆꯥ ꯃꯆꯥꯗ ꯂꯩꯗ꯭ꯔꯗꯤ ꯌꯥꯗꯦꯅ ꯁꯀꯕꯥ ꯇ꯭ꯔꯦꯅꯤꯡ ꯇꯧꯕꯦ ꯇꯧꯕꯗꯨꯣ ꯇꯨꯡꯒꯂ ꯏ꯭ꯔꯦ ꯁꯤ ꯌꯥꯗꯦꯕ ꯎꯝ ꯍꯣꯏꯁ
ꯑꯩ ꯎꯝ ꯑꯩ ꯕꯦꯛꯒ꯭ꯔꯥꯎꯟꯒꯤ ꯃꯈꯣꯟꯁꯦ ꯇꯥꯕ꯭ꯔꯥ ꯇꯥꯗꯗꯀꯣ
ꯇꯥꯗꯦ ꯇꯥꯗꯦ
ꯑꯣ ꯑꯩ ꯖꯥꯔ ꯅꯦ ꯂꯩꯕꯁꯦ ꯑꯗꯨꯗ ꯑꯩꯅ ꯒꯥꯔꯤꯗꯣ ꯃꯤꯡꯁꯦꯜ ꯂꯣꯏ ꯍꯥꯏꯒꯠꯂꯒ ꯐꯝꯃꯒ ꯂꯩꯕ ꯌꯥꯏ
ꯎꯝ ꯎꯝ ꯑꯁ ꯆꯥꯛ ꯑꯃꯨꯛ ꯆꯥꯛꯗꯣꯏꯕꯒꯤ ꯄꯨꯡꯄꯣꯛꯛꯇꯣ ꯑꯃꯨꯛ ꯀꯩꯅꯣ ꯇꯧꯋꯦ ꯅꯪꯕ ꯍꯧꯈ꯭ꯔꯦ ꯊꯟꯁꯨ ꯊꯜꯂꯦ ꯅꯪꯁꯨ ꯅꯪꯉꯦ
ꯆꯥꯗ꯭ꯔꯁꯨ ꯃꯤ ꯃꯤꯗꯤ ꯑꯗꯨꯝ ꯍꯧꯅ ꯁꯅꯦꯗ ꯆꯥꯗ꯭ꯔꯒꯗꯤ ꯆꯥꯛ ꯂꯥꯝ ꯑꯃꯒꯤ ꯂꯥꯝꯕꯒꯤ ꯑꯃꯨꯛ ꯁꯥꯎꯔꯦ ꯥꯛ ꯑꯃꯨꯛ ꯆꯥꯕꯗꯒꯤ ꯄꯨꯛ ꯊꯜꯂꯒ ꯑꯃꯨꯛ ꯂꯩꯕ ꯅꯨꯡꯉꯥꯏꯇ꯭ꯔꯦ ꯅꯠꯇ꯭ꯔꯥ
ꯀꯝꯄ꯭ꯂꯦꯟ ꯉꯥꯛꯇꯅꯤ ꯑꯩꯈꯣꯏ ꯃꯤꯁꯤꯡꯁꯦ
ꯎꯝ ꯅꯨꯡꯁꯥ ꯊꯣꯛꯑꯁꯨ ꯊꯣꯛꯑꯦ ꯁꯥꯃꯜꯂꯦ ꯍꯥꯏꯌꯦꯦ ꯅꯨꯡꯁꯥ ꯊꯣꯛꯇ꯭ꯔꯒꯁꯨ ꯊꯣꯛꯇꯦ ꯍꯥꯏꯔꯦ
ꯎꯝ ꯑꯗꯨꯅꯤ ꯀꯝꯄ꯭ꯂꯦꯟ ꯕꯣꯛꯁ ꯍꯥꯏꯕꯗꯣ ꯑꯩꯈꯣꯏꯨꯦꯟ ꯍ꯭ꯌꯨꯃꯦꯟ ꯑꯁ ꯃꯤꯅꯦ
ꯎꯝ ꯃꯥꯅꯦ ꯃꯥꯅꯦ
ꯋꯥꯏ
ꯋꯥꯏ ꯋꯥꯏ
ꯅꯪ ꯁꯥꯁ ꯊꯨꯛꯇ ꯏꯪꯁꯨ ꯏꯪꯗꯦ
ꯇꯝꯃꯒ ꯂꯩꯕ꯭ꯔꯥ ꯀꯣꯂꯦꯖ ꯅꯠꯇ꯭ꯔꯒ
ꯑꯩꯅ ꯒ꯭ꯔꯦꯖꯨꯑꯦꯁꯟ ꯂꯣꯏꯔꯒ ꯂꯩꯌꯦ ꯇ꯭ꯔꯦꯅꯤꯡ ꯆꯠꯊꯔꯒ
ꯑꯣ ꯑꯣ ꯑꯣ ꯌꯥꯝ ꯅꯨꯡꯉꯥꯏꯕ ꯄꯥꯎꯅꯤꯅꯦ
ꯁꯅꯅꯨꯡꯥꯏꯇ ꯃꯥ ꯇ
ꯎꯝ ꯑꯩꯈꯣꯏꯗꯤ ꯎꯝ ꯂꯥꯏꯔꯤꯛ ꯇꯝꯕ ꯀꯨꯏꯔꯦꯗ ꯇꯣꯛꯄ ꯀꯖꯤꯁꯟꯗ ꯏꯗꯤ
ꯑꯣ ꯀꯔꯤ ꯆꯍꯤꯗ ꯂꯣꯏꯕ꯭ꯔꯥ
ꯑꯩꯗꯤ ꯇꯨ ꯊꯥꯎꯖꯟ
ꯁꯚꯦꯟꯇꯤꯟꯗ꯭ꯔ ꯑꯣꯏꯔꯝꯕꯅꯤ
ꯑꯣ ꯑꯣ ꯍ ꯑꯗꯨꯗꯤ ꯈꯣꯏꯗ ꯑ ꯀꯣꯂꯦꯖ ꯁ꯭ꯀꯨꯜ ꯍꯥꯏ ꯁ꯭ꯀꯨꯜ ꯀꯥꯔꯒ ꯆꯠꯄ ꯃꯇꯝꯅꯤꯅꯦ
ꯑꯣ
ꯑꯗꯨꯗꯤ ꯍꯟꯗꯛ ꯀꯔꯤ ꯀꯔꯤ ꯍꯣꯠꯅꯔꯒ ꯂꯩꯕ꯭ꯔꯥ
ꯑꯩ ꯍꯧꯖꯤꯛ ꯊꯕꯛ ꯃꯆꯥ ꯑꯃ ꯇꯧꯔꯅꯤ ꯑꯦ
ꯁꯦ ꯑꯁ ꯀꯔꯤ ꯊꯕꯕ꯭ꯔꯥ ꯍꯥꯏꯕ ꯌꯥꯕ꯭ꯔꯣ
ꯑꯁꯤꯗ ꯍꯥꯏꯕꯗꯣ ꯐꯔꯛ ꯇꯥꯔꯒ ꯈꯪꯗꯣꯏꯅꯦ
ꯑꯣ ꯑꯣ ꯍꯥꯏ ꯑꯩꯈꯣꯏ ꯄꯔꯁ ꯌꯥ ꯌ ꯀꯔꯤꯅ ꯍꯥꯏ ꯍꯥꯏꯀꯣ ꯀꯥꯎꯕ ꯑꯩꯈꯣꯏꯗꯤ ꯁꯤꯒꯨꯝꯕꯁꯦ ꯀꯥꯎꯔꯒ ꯑꯇꯣꯝ ꯄꯪꯈꯥꯏ ꯍꯥꯏꯈ꯭ꯔꯕꯅꯦ ꯍꯥꯟꯅ ꯐꯥꯔꯁ ꯇꯥꯏꯝꯗꯣ
ꯑꯝ
ꯑꯩꯈꯣꯏꯒꯤ ꯑꯁꯦꯡꯕꯗꯤ ꯅꯪ ꯂꯩ ꯄꯨꯣꯛ ꯁꯥꯔꯀꯥꯟꯗ ꯑꯥ ꯆꯤꯡꯗꯒꯤꯔ ꯅꯠꯇ꯭ꯔꯒ ꯁꯤ ꯑꯦꯔꯤꯌꯥꯗꯒꯤꯔ ꯑꯁꯦꯡꯕꯗꯣ
ꯑꯩ ꯑꯁꯦꯡ ꯑꯩꯒꯤ ꯀꯔꯤ ꯍꯥꯏꯁꯤꯔꯥ ꯂꯣꯟꯗꯗꯤ ꯗꯤꯂꯨꯡꯒꯤ ꯀꯩꯅꯣꯗꯒꯤꯅꯦꯕꯀꯣ
ꯂꯣꯡꯗꯤ ꯀꯗꯥ
ꯑ ꯀꯥꯡꯄꯣꯛꯄꯤ ꯗꯤꯁꯇ꯭ꯔꯤꯛ ꯑꯣꯏꯔꯝꯕꯅꯤ
ꯑꯣ ꯑꯣ ꯑꯣ ꯍꯥꯏꯠ ꯑ
ꯑꯗꯨꯒ ꯀꯩꯅꯣꯒꯤ ꯍꯧꯖꯤꯛ ꯍꯧꯖꯤꯛꯇꯤ ꯑꯩꯈꯣꯏꯗꯤ ꯑꯩꯈꯣꯏ ꯏꯄꯥꯗꯣ ꯎ ꯑꯦ ꯍꯥꯏꯁ꯭ꯔꯥ ꯇ꯭ꯋꯦꯟꯇꯤ ꯌꯔꯁꯀꯨꯝꯕ ꯃꯇꯝꯗꯀꯣ
ꯑꯥ
ꯑꯁꯤꯗ ꯏꯝꯐꯥꯜꯗ ꯑꯩꯈꯣꯏ ꯑꯩꯈꯣꯏ ꯒ꯭ꯔꯥꯟꯐꯥꯗꯔ ꯈꯣꯏꯗ ꯂꯩꯔꯒ ꯃꯥ ꯑꯗꯨꯝ ꯁꯔꯀꯥꯔꯒꯤ ꯊꯕꯛ ꯐꯪꯕꯒꯤ ꯁꯤꯗ ꯑꯗꯨꯝ ꯨꯝꯗ ꯂꯩꯒ ꯊꯝꯕꯒꯤ ꯑꯦꯣꯏꯁꯨ ꯁꯤꯗ ꯑꯗꯨꯝ ꯄ꯭ꯔꯣꯃꯤꯅꯦꯟ ꯑꯦꯗ꯭ꯔꯦꯁ ꯀꯩꯅꯣ ꯀꯩꯅꯣꯗ ꯊꯝꯈ꯭ꯔꯦ
ꯑꯣ ꯑꯣ ꯑꯣ ꯑꯣ ꯌꯥꯝ ꯐꯥꯏ ꯑꯣ ꯑꯣ ꯀ ꯐꯥꯏꯌꯦ ꯌꯥꯝ ꯐꯥꯏ ꯑꯩꯁꯨ ꯍꯥꯏꯖꯔ ꯗꯤꯂꯨꯡꯕꯗꯤ ꯑꯥ ꯕꯤꯁꯦꯟꯄꯨꯔ ꯁꯥꯏꯗꯇꯩꯒꯤꯅꯦꯕ ꯁꯦꯝꯄꯨꯔꯗ ꯀꯝ ꯃꯂꯥꯏ ꯆꯐꯣꯟ ꯑꯃ ꯆꯨꯝꯐꯨꯟ ꯃꯅꯥꯛꯇ ꯂꯩꯕꯗꯣ ꯗꯤ ꯌꯥꯗꯕꯅꯤ ꯑꯗꯨꯥꯏꯅ ꯑ ꯑꯅꯅꯦꯗ ꯑꯃꯨꯛ ꯁꯤꯐ ꯇꯧꯅꯨꯀꯣ
ꯑ
ꯑꯗꯨꯒꯤ ꯑꯗꯨꯒꯤꯅꯤꯗ ꯅꯪꯁꯨꯗꯤ ꯂꯨꯡꯕꯩ ꯅꯠꯇ꯭ꯔꯦ ꯑꯩꯁꯨꯗꯤ ꯂꯨꯡꯕ ꯅꯠꯇ꯭ꯔꯦꯕꯥꯅꯤꯁꯦ ꯑꯀꯣ
ꯎꯝ ꯑꯩꯁꯦ ꯀꯃꯥꯏꯅ ꯇꯧꯁꯤꯔꯀꯣꯖꯤꯛꯁꯦ ꯑꯃꯨꯛ ꯊꯕꯛ ꯂꯩꯔꯅꯦ ꯀꯃꯥꯏꯅ ꯇꯧꯁꯤꯔꯕꯣ
ꯈꯪꯗꯦ ꯀꯔꯤ ꯇꯧꯁꯤꯦꯔꯥ ꯏꯃꯥꯔꯖꯦꯟꯁꯤ ꯑꯣꯏꯈ꯭ꯔꯕ꯭ꯔꯥ
ꯏꯃꯥꯔꯖꯦꯟꯁꯤ ꯈꯔ ꯑꯣꯏꯕ
ꯊꯝꯁꯤꯦꯔꯥ
ꯍꯣꯏ ꯑꯩ ꯍꯣꯔꯦꯟ ꯑꯃꯨꯛ ꯍꯥꯏꯔꯛꯀꯦ ꯀꯣ ꯌꯥꯏꯅ ꯌꯥꯏ ꯌꯥꯏꯀꯣ ꯎꯝ ꯐꯔꯦ ꯐꯔꯦ ꯁꯝꯃꯤꯠ ꯇꯧꯕ ꯀꯥꯎꯅꯦꯀꯣ
ꯑ ꯑꯣ ꯍꯣꯏ
ꯍ ꯇꯦ